ꯍꯂꯣ
ꯅꯨꯡꯉꯥꯏ
ꯍꯜꯂꯣ ꯕꯣ ꯅꯨꯡꯉꯥꯏꯔꯤꯌꯦ
ꯑꯐ ꯅꯨꯡꯉꯥꯏ ꯑꯗꯨꯗꯒꯤ ꯑꯋꯥ ꯅꯨꯡꯉꯥꯏ ꯐꯖꯅ ꯅꯨꯡꯁꯤ ꯆꯥꯟꯅꯅ ꯍꯤꯡꯉꯤꯕ ꯅꯠꯇ꯭ꯔꯣ
ꯑ ꯍꯤꯡꯉꯤ ꯍꯧꯖꯤꯛꯀꯤ ꯑꯣꯏꯅꯗꯤ ꯈꯔ ꯑꯗꯨꯝ ꯅꯨꯡꯉꯥꯏꯔꯤ ꯀꯃꯥꯏ ꯀꯃꯥꯏꯅ ꯇꯧꯔꯤꯒꯦ ꯕ꯭ꯔꯣꯕꯣ
ꯑꯗꯨꯃꯥꯏꯅ ꯑꯗꯨꯝ ꯂꯩꯒꯗꯝꯅꯤ ꯑꯩꯁꯨ ꯅꯨꯡꯉꯥꯏꯔꯤꯌꯦ
ꯑꯣ ꯌꯨꯝꯗꯒ ꯊꯣꯛꯅꯤꯡꯕ ꯐꯥꯎꯔꯛꯇ꯭ꯔꯣ ꯌꯨꯝꯗꯒ ꯊꯣꯛꯅꯤꯡꯕ ꯐꯥꯎꯔꯛꯇ꯭ꯔꯣ
ꯑꯁ ꯊꯣꯛꯀꯦꯅ ꯈꯜꯂꯤꯕꯅꯦ ꯑꯩꯁꯨ ꯌꯨꯝꯗ ꯊꯣꯛꯑꯒ ꯅꯣꯏ ꯃꯌꯥꯝ ꯄꯨꯟꯃꯤꯟꯅꯗꯅ ꯍꯔꯥꯎꯃꯤꯟꯅꯗꯅ ꯀꯩꯅꯣꯝ ꯆꯥꯃꯤꯟꯅꯗꯅ ꯅꯣꯛꯃꯤꯟꯅꯗꯅ ꯄꯥꯝꯃꯤꯅꯦ
ꯊꯂꯛꯑꯒ ꯑꯩꯈꯣꯏ ꯆꯥꯃꯤꯟ ꯊꯛꯃꯤꯟꯅꯈꯤꯗꯕ ꯇꯧꯕꯗꯨ ꯀꯨꯏꯔꯦꯅꯦ
ꯏꯁ ꯌꯥꯏ ꯌꯥꯏ ꯅꯣꯏ ꯅꯥꯇꯩꯃꯗꯤ ꯆꯥꯛ ꯏꯟꯁꯥꯡ ꯊꯣꯡꯕ ꯌꯥꯝ ꯍꯥꯎꯕ꯭ꯔꯥ ꯍꯩꯕ꯭ꯔꯣ
ꯑꯦꯚꯔꯦꯁ ꯍꯥꯏꯇꯥꯔꯦ
ꯑꯃꯨꯛ ꯄꯤꯖꯗꯕꯤꯒ ꯇꯧꯔꯕ꯭ꯔꯕ
ꯀꯩꯅꯣꯅꯦꯍꯦ ꯑꯗꯨꯕꯨꯗꯤ ꯑꯩꯅ ꯆꯥꯒꯦ ꯍꯥꯏꯔꯤꯉꯩ ꯗꯨꯝ ꯄꯤꯖꯔꯤꯅꯤ ꯀꯩꯅꯣꯅꯦ
ꯑꯗꯨꯝ ꯄꯤꯖꯕꯤꯅꯦꯕ ꯅꯠꯇ꯭ꯔꯥ
ꯑꯩꯅ ꯕꯣꯔꯥ ꯆꯥꯅꯤꯡꯉꯤ ꯏꯇꯩꯃꯥ ꯍꯥꯏꯔꯦ ꯕꯣꯔꯥ ꯆꯠ ꯊꯧꯔꯅꯤ ꯌꯦꯔꯨꯝ ꯆꯥꯅꯤꯡꯉꯤ ꯍꯥꯏꯅꯤ ꯌꯦꯔꯨꯝ ꯍꯧꯔꯛꯑꯅꯤ
ꯑꯥ
ꯑꯗꯨꯒꯤꯗꯤ ꯅꯨꯡꯁꯤꯒꯖꯥꯠꯅꯤ ꯂꯨꯄ ꯇꯧꯕꯤꯒ꯭ꯔꯖꯥꯅꯤ ꯀꯩꯅꯣ
ꯑꯗꯨꯕꯨ ꯑꯗꯨ ꯑꯣꯏꯔꯗꯤ ꯌꯥꯝ ꯊꯤ ꯐꯩꯗ ꯅꯥ ꯌꯦꯛ ꯇꯕꯤꯗ ꯍꯥꯥ
ꯌꯨꯝꯗ ꯊꯣꯛꯂꯛꯄꯩ ꯄ꯭ꯂꯥꯟꯒ ꯂꯩꯇ꯭ꯔꯣ
ꯑꯥꯒꯁ ꯇ ꯆꯠ ꯊꯣꯂ ꯀꯦ ꯈꯜꯂꯤꯅꯤ
ꯑꯥꯒꯁ ꯖꯨꯟ ꯑꯥ ꯖꯨꯂꯥꯏ ꯀꯣ ꯑꯥꯒꯁ ꯑꯣ ꯅꯦꯛꯁ ꯃꯟꯗ
ꯑꯒꯁꯇ ꯊꯣꯛ ꯂꯛꯀꯦ ꯈꯜꯂꯤꯅꯤ ꯑꯩ
ꯐꯔꯦ ꯐꯔꯦ ꯑꯗꯨꯗꯤ ꯑꯗꯨꯗ ꯊꯣꯛꯂꯛꯑꯒ ꯊꯦꯡꯅ ꯇꯥꯃꯤꯟꯅꯦ ꯕ꯭ꯔꯣ ꯑꯣꯢꯒ
ꯍꯣꯏ ꯃꯣꯏ ꯊꯦꯡꯅꯔꯒ ꯄꯨꯟꯃꯤꯟꯅꯔꯒ ꯍꯔꯥꯎꯃꯤꯟꯅꯕ ꯑꯗꯨꯗꯩ ꯑꯐꯕ ꯄꯥꯎꯇꯥꯛ ꯇꯥꯃꯤꯟꯅꯕ
ꯍꯣꯏꯅꯦ ꯕ꯭ꯔꯣꯍ‌ꯣꯏꯗꯒꯤ ꯂꯥꯏꯔꯤꯛꯁꯦ ꯀꯃꯥꯏꯅ ꯄꯥꯏꯔꯛꯏ
ꯑꯥ ꯂꯔꯤꯛ ꯀꯃꯥꯏ ꯄꯥꯏ
ꯁꯖꯦꯁꯟꯗꯨꯅꯦꯕ ꯑꯩꯅ ꯍꯥꯏꯐꯦꯠ ꯂꯧꯅꯤꯡꯉꯤꯁꯦ
ꯃꯥꯅꯤ ꯂꯥꯢꯛ ꯄꯥꯕꯨ ꯀꯩꯁꯨ ꯅꯠꯇꯦ ꯀꯩꯅꯣ ꯑꯩꯅ ꯑꯩꯅ ꯑꯩꯅ ꯃꯃꯥꯡꯗ ꯏꯝꯐꯥꯜꯗ ꯍꯣꯇꯦꯜ ꯀꯩ ꯍꯥꯏꯇꯥꯔꯦ ꯔꯦꯟꯗ ꯂꯩꯕꯗꯣ ꯑꯁ ꯀꯌꯥꯝ ꯋꯥꯅ ꯂꯩꯒꯤ ꯅꯪ ꯈꯪꯗꯕꯩ ꯋꯥꯅꯤ꯫ ꯑꯩꯒ ꯂꯩꯃꯤꯟꯅꯔꯤꯕ ꯅꯨꯄꯥꯗꯣ꯫
ꯑꯥ꯫
ꯃꯥꯁꯦ ꯁꯦꯀꯦꯟ ꯍꯦꯟ ꯌꯣꯜꯂꯦꯕ꯫
ꯑꯥ꯫
ꯃꯥꯒ ꯑꯁꯦꯡꯕꯩꯗꯤ ꯈꯥꯏꯒꯠꯂꯒ ꯄꯩꯁꯥ ꯊꯝꯃꯤꯟꯅꯕꯅꯦꯕꯀꯣ꯫
ꯑ꯫
ꯃꯥꯅ ꯑꯩꯁꯦ ꯄꯩꯁꯥ ꯂꯧꯗ꯭ꯔꯕꯅꯦ ꯈꯪꯕ꯭ꯔ ꯅꯪ ꯂꯩ ꯏꯌꯨ ꯂꯥꯏꯔꯤꯛ ꯇꯝꯃꯨ ꯈꯣꯟꯂꯨ ꯍ‌ꯣꯠꯅꯧ ꯈꯣꯠꯅꯧꯅ꯫ ꯑꯗꯨꯕꯨ ꯑꯩꯅ ꯃꯣꯏ ꯃꯤꯔꯥꯏꯕꯗꯤ ꯅꯠꯇꯕ ꯑꯩ ꯇꯥꯏꯃꯤꯡꯁꯤꯅ ꯑꯣꯏꯕꯅꯤꯅ ꯃꯣꯏ ꯊꯦꯡꯅꯕꯁꯦ ꯈꯤꯇꯪ ꯋꯥꯔꯦ ꯑꯗꯣ ꯍꯥꯏꯗꯤ ꯃꯣꯏꯅꯗꯤ ꯀꯩꯁꯨ ꯀꯩ ꯍꯦꯟꯅ ꯌꯥꯝ ꯊꯤꯅ ꯅꯨꯡꯁꯤꯅ꯫ ꯑꯩꯒꯤ ꯃꯇꯦꯡ ꯄꯥꯡꯉꯤ ꯂꯥꯏꯔꯤꯛ ꯇꯝꯕ ꯃꯇꯝꯗ ꯑꯌꯨꯛ ꯉꯟꯇꯥꯅ ꯊ‌ꯣꯛꯈ꯭ꯔꯅꯤ ꯑꯗꯨꯗꯩꯗꯤ ꯐꯥꯝꯃꯅꯤ ꯄꯥꯅꯤ ꯄꯥꯅꯤ ꯄꯥꯅꯤ ꯀꯝꯄ ꯄꯨꯇꯔ ꯑꯃꯨꯛ ꯅꯝꯃꯅꯤ ꯇꯥꯏꯄꯤꯡ ꯑꯃꯨꯛ ꯇꯧꯔꯅꯤ ꯑꯗꯩꯩ ꯈꯔ ꯈꯪꯖꯤꯜꯍꯧꯔꯅꯤ꯫ ꯍꯩꯖꯤꯜꯍꯧꯔꯅꯤ ꯑꯗꯨꯒ ꯇꯥꯏꯄꯤꯡꯗꯣ ꯍꯦꯛ ꯂꯣꯏꯕꯒ꯫ ꯍꯜꯂꯛꯇꯣꯏꯅꯦ ꯄꯨꯡ ꯑꯅꯤ ꯑꯗꯨꯋꯥꯏꯗ ꯄꯨꯡ ꯑꯅꯤ ꯑꯗꯨꯋꯥꯏꯗ ꯍꯜꯂꯛꯑꯒ꯫ ꯑ ꯀꯩꯅꯣ ꯇꯧꯗꯣꯏꯅꯦꯕ ꯑꯥ꯫
ꯆꯥꯛ ꯆꯥꯃꯤꯟꯅꯅꯤ ꯃꯥꯒꯤ ꯁꯦꯀꯦꯟ ꯍꯦꯟ ꯌꯣꯟꯕꯗ‌ꯣ ꯂꯣꯏꯁꯟꯃꯤꯟꯅꯔꯅꯤ꯫ ꯑꯗꯨꯗ ꯑꯩ ꯀꯩꯀꯩ ꯇꯧꯗꯣꯏꯅꯦ꯫ ꯑꯗꯨꯝ ꯀꯥꯟꯗꯒ ꯑꯩꯅ ꯅꯨꯄꯤ ꯑꯃ ꯈꯪꯅꯔꯝꯃꯦ ꯌꯥꯝ ꯐꯕ꯫ ꯃꯥꯅꯒ ꯃꯥꯗꯤ ꯐꯩ ꯍꯥꯏꯕꯗꯤ ꯐꯩ ꯑꯗꯨꯗ ꯑꯩꯅꯒ ꯁꯦꯀꯦꯟ ꯍꯦꯟꯒ ꯂꯩꯕꯤꯔꯤꯅꯦꯍꯦ ꯁꯦꯀꯦꯟ ꯍꯦꯟ ꯑꯣꯏꯅ ꯄꯤꯌꯦ ꯄꯤꯕꯤꯔꯤꯅꯤ꯫ ꯄꯤꯛꯇ꯭ꯔꯨꯗꯤ ꯈꯪꯕꯅꯦ ꯑꯗꯨ ꯃꯇꯥꯡꯗꯣ꯫
ꯅꯣꯏ ꯀꯥꯏꯗ ꯌꯧꯔꯒꯦ ꯆꯠꯄ꯫
ꯑꯁ ꯋꯥꯁ‌ꯣꯞꯇ ꯑꯗꯨꯝ ꯂꯩꯔ‌ꯦ
ꯒꯥꯔꯤꯗꯨꯕꯨ ꯒꯥꯔꯤ ꯌꯥꯔꯕ꯭ꯔꯣ ꯁꯦꯝꯕꯗꯣ꯫
ꯌꯥꯗꯦꯕ ꯑꯁꯤꯒꯤ ꯀꯩꯅꯣ ꯐꯤꯠꯅꯦꯁ ꯅꯠꯇꯕꯅꯤꯅꯅꯦ꯫
ꯑꯣ꯫
ꯆꯀꯥꯞ ꯐꯨꯛꯄꯗꯣ ꯆꯀꯥꯞ ꯐꯨꯛ
ꯐꯣꯔ ꯍ꯭ꯋꯤꯜꯂꯔ ꯍꯥꯏꯁꯦ ꯇꯨ ꯍ꯭ꯋꯤꯜꯂꯔ ꯍꯥꯏꯁꯦ꯫
ꯇꯨ ꯍ꯭ꯋꯤꯜꯂꯔꯅꯤꯕ꯫
ꯑꯣ ꯑꯣ ꯑ‌ꯣ ꯌꯥꯏ꯫
ꯑꯗꯨꯗꯣ ꯑꯩꯈꯣꯏ ꯑꯗꯨ ꯫
ꯎꯝ꯫
ꯑꯗꯨ ꯆꯀꯥ ꯐꯨꯛꯅꯕ ꯈꯨꯂꯥꯏꯗ‌ꯣ ꯂꯩꯇ‌ꯦꯌꯦ꯫
ꯎꯝ꯫ ꯎꯝ ꯀꯅꯥ ꯀꯅꯥꯅꯦꯕ ꯆꯠꯂꯤꯁꯦ꯫
ꯑꯩꯅꯦ
ꯀꯅꯥ ꯀꯅꯥ꯫
ꯅꯥꯎꯅꯦ꯫
ꯑꯥ ꯖꯤꯗꯟꯖꯨ꯫
ꯍꯣꯏꯃꯤ꯫
ꯃꯥꯏ ꯕꯨꯂꯦꯠꯇꯤ ꯁꯦꯝꯒ꯭ꯔꯥꯗꯥꯥꯏꯅꯦ꯫
ꯁꯦꯃꯤ ꯑꯗꯨ ꯫
ꯎꯝ꯫
ꯑꯥ ꯍꯣꯏꯅꯦ
ꯑꯗꯨꯒ ꯑꯩ ꯀꯩꯅꯣ ꯉꯁꯥꯏ ꯋꯥꯡꯆꯤꯡꯗꯒꯤ ꯍꯟꯖꯜꯂꯛꯄꯩꯗꯣ
ꯀꯗꯥꯏꯗꯒꯩ ꯑꯣꯏꯗꯣꯏꯅ ꯐꯪ ꯋꯥꯡꯖꯤꯡ ꯗ ꯍꯥꯏꯒꯜꯂꯛꯑꯒ ꯑꯩꯈꯣꯏꯒꯤ ꯍꯩꯔꯣꯛ ꯌꯧꯔꯛꯑꯕ ꯌꯧꯔꯛꯇ꯭ꯔꯤꯕ ꯈꯪꯗꯦ ꯑꯗꯥꯋꯥꯏꯗ
ꯑ ꯍꯣꯏ ꯅꯪ ꯅꯨꯡꯇꯤ ꯈꯨꯗꯤꯡꯒꯤ ꯂꯥꯏꯔꯤꯛ ꯈꯔ ꯈ ꯄꯥꯔꯤꯕꯣ
ꯕꯥꯅꯤ ꯀꯨꯜꯂꯛꯒꯗꯤ ꯄꯥꯗ꯭ꯔꯦ
ꯀꯟꯅ‌ ꯄꯤꯔꯤ ꯑꯥ ꯂꯥꯏꯔꯤꯛ ꯄꯥꯕꯗꯤ ꯂꯦꯞꯀꯅꯨꯍꯦ ꯍꯣꯅꯧ ꯂꯥꯏꯔꯤꯛ ꯄꯥꯎ ꯑꯗꯨ ꯏꯃꯥꯟꯅꯕ ꯄꯨꯟꯒꯗꯕꯅꯤ ꯑꯗ‌ꯣ ꯂꯥꯏꯔꯤꯛ ꯄꯥꯕꯗꯤ ꯀꯩꯗꯧꯅꯨꯡꯗ ꯂꯦꯞꯀꯅꯣ
ꯑꯗꯨ ꯕꯣꯅꯤ ꯀꯔꯤꯕ ꯄꯤꯛꯇ꯭ꯔꯨꯗꯣ ꯃꯥ ꯀꯔꯝ ꯀꯥꯟꯗ ꯆꯪꯉꯅꯦꯕ
ꯅꯥꯡ ꯁꯤꯛꯁꯇ
ꯇꯥꯏꯊꯣꯏ-ꯇꯥꯏꯊꯣꯏ
ꯇꯔꯥꯥꯏꯅꯤꯊꯣꯏ ꯖꯨꯂꯥꯏ ꯇꯔꯥꯅꯤꯊꯣꯏꯗ ꯋꯥꯠꯂꯤꯍꯦ ꯑꯗꯨꯗꯤ ꯃꯥꯗꯤ ꯊꯥ ꯀꯌꯥ ꯊꯣꯛꯂꯛꯏꯖꯥꯠꯅꯣ
ꯀꯥꯏꯅꯣꯍꯥ ꯍ ꯐꯥꯗ‌ꯦ ꯀꯩ
ꯖꯨꯟꯒꯤ ꯅꯥꯏꯟꯇꯤꯟꯗꯅꯦ ꯃꯥꯟ ꯊꯣꯛꯂꯛꯏꯗꯣ
ꯑꯣ ꯍꯣꯏ ꯍ‌ꯣꯏ ꯑꯥ
ꯅꯪꯒꯤ ꯀꯩꯅꯣꯅ ꯃꯣꯏ ꯏꯁꯇꯥꯞ ꯀꯨꯇꯤ ꯄꯤꯌꯨ ꯌꯥꯗꯦ ꯍꯥꯏꯅ ꯁꯤꯗꯩꯗ ꯄꯣꯝꯃꯒ ꯑꯩꯉꯣꯟ ꯐꯣꯟ ꯇꯧꯔꯛꯇꯅ
ꯑꯥ
ꯃꯒꯤ ꯃꯥꯟꯅꯕ ꯃꯤꯈꯩꯗ‌ꯣ ꯂꯤꯟ ꯑꯃ ꯂꯤꯁꯤꯟꯒꯦ ꯍꯥꯏꯕ ꯀꯩꯅꯣ
ꯑꯗꯨꯒꯤ ꯑꯩ ꯀꯝꯄ꯭ꯂꯦꯟ ꯇꯥꯏꯅꯤ ꯈꯣꯠꯅꯤ ꯇꯣꯏꯗ ꯃꯅ ꯎꯌꯥꯟ ꯅꯌꯥꯟ ꯅꯝꯗꯅ ꯆꯥꯝꯃꯉꯥ ꯁꯣꯇꯤꯁꯤ ꯄꯤꯗꯤ ꯄꯤꯔꯛꯑꯦ
ꯑꯥ ꯊꯥ ꯊꯥ ꯑꯃ ꯁꯇꯤ ꯄꯤꯁꯜ ꯂꯩꯦ
ꯀꯣ ꯅꯣꯏꯒꯤ ꯀꯩꯅꯣꯁꯦ ꯑꯩꯈꯣꯏ ꯆꯍꯤ ꯑꯃꯝꯗ ꯁꯨꯇꯤꯁꯦ ꯀꯌꯥꯦ ꯅꯣꯏ ꯊꯥ ꯀꯌꯥ ꯅꯨꯃꯤꯠ ꯀꯌꯥꯅꯤ ꯂꯣꯒꯣ ꯆꯍꯤꯍꯤꯒꯤꯇ
ꯅꯨꯃꯤꯠ ꯀꯨꯟꯊ꯭ꯔꯥꯅꯤ ꯈꯈꯤꯛꯇꯪꯅꯤꯗ
ꯆꯍꯤꯍꯤꯗ
ꯎꯝ ꯃꯐꯝ ꯃꯐꯝꯗꯨ ꯄꯨꯕ ꯅꯨꯃꯤꯠ ꯁꯚꯦꯟꯇꯤꯟꯅꯤꯁꯨ ꯂꯩꯌꯦꯕꯀꯣ ꯑꯗꯣ ꯃꯐꯝ ꯃꯐꯝꯗꯅ ꯄꯨꯕ ꯌꯥꯗꯕ
ꯁꯤ ꯃꯐꯝꯗ ꯁꯤ ꯃꯐꯝꯗ ꯀꯩꯅꯣ ꯇꯧꯕ ꯑꯗꯨꯅꯅꯤ
ꯆꯍꯤ ꯑꯃꯗ ꯑꯍꯨꯝꯂꯛ ꯃꯔꯤꯔꯛ ꯊꯂꯛꯄ ꯃꯤꯁꯨ ꯑꯗꯨꯝ ꯂꯩꯗꯅ
ꯎꯝ ꯊꯣꯛꯏꯅꯦ ꯆꯍꯤ ꯑꯃꯗ ꯑꯍꯨꯝꯂꯛ ꯁꯨꯠꯇꯤ ꯅꯅꯕ ꯎꯝ
ꯑꯩꯏ ꯑ ꯅꯨꯡꯗꯥꯥꯡꯒꯤꯗꯤꯅꯔꯤꯄꯨꯡ ꯀꯌꯥ
ꯑꯥ ꯆꯥꯛ ꯑꯗꯨ ꯅꯣꯏ ꯍꯣꯔꯦꯟ ꯄꯨꯡ ꯀꯌꯥꯗ ꯍꯜꯂꯛꯇꯣꯏꯕ
ꯁꯤ ꯏ ꯁꯦꯝꯕꯔꯗꯣꯏ ꯄꯟꯖ ꯒꯥꯔꯤ ꯁꯦꯝꯕꯗꯤ ꯉꯥꯢ ꯂꯥꯏ ꯄꯨꯔꯛꯇ꯭ꯔꯤꯅ ꯂꯩꯔꯤ
ꯎꯝ
ꯁꯤꯒꯤ ꯎ
ꯅ ꯅ ꯍꯣꯏ ꯑꯣꯏꯅ ꯀꯩꯗꯧꯔꯤꯕ ꯑꯗꯨꯗꯤ
ꯄꯨꯜꯂꯒ ꯋꯊꯤ ꯁꯨꯔꯤ ꯏꯁꯧ ꯑ ꯃꯥ ꯀꯩꯅꯣꯒ ꯌꯥꯎꯏ ꯃꯥꯡꯁꯤꯡ ꯂꯥꯛꯑꯒ ꯃꯥ ꯌꯥꯎꯗꯦ ꯑꯗꯨ
ꯑꯝ ꯃꯥ ꯃꯃꯤꯁꯦ
ꯍꯔꯦꯟꯁꯤꯗ
ꯃꯥꯅ ꯇꯧꯔꯤꯅꯦꯕ
ꯑ ꯅꯦ ꯆꯁꯤꯦꯅ ꯍꯧ
ꯃꯃꯤꯠ ꯁꯦꯞꯄꯗꯣ ꯐꯈꯔꯕꯣ
ꯑꯗꯨꯒ ꯃꯍꯥꯛꯒ ꯀꯩꯅꯣꯒ
ꯍꯣꯏ ꯇꯨ ꯍꯣꯏ ꯑꯥ
ꯑꯁꯣꯝ ꯊꯤꯕ ꯆꯠꯈꯤꯕꯅꯦ ꯍꯜꯂꯤ ꯑꯣ ꯁꯤ ꯍꯜꯂꯦ ꯑꯁꯤ ꯍꯍꯜꯂꯦ
ꯑꯥ
ꯀꯠꯇꯤꯒ ꯆ ꯀ
ꯍꯣꯏ ꯅꯦ ꯐꯖꯅ ꯀꯩꯅꯣ ꯇꯧ ꯐꯣꯅꯎ ꯂꯥꯏꯔꯤꯛ ꯀꯟꯅ ꯄꯥꯎ ꯑꯗꯨꯣ ꯅꯪ ꯍꯣꯔꯦꯟ ꯍꯜꯂꯛꯑꯒ ꯂꯥꯏꯔꯤꯛ ꯄꯥꯔꯣꯏꯗ꯭ꯔꯥ ꯍꯥꯏꯁꯦ
ꯑ ꯉ
ꯄꯥꯗꯣꯏꯅꯦ ꯂꯝꯖꯦꯟ ꯆꯦꯟꯕ ꯈꯣꯠꯄꯗꯤ ꯑꯝꯇꯒ ꯇꯧꯗ꯭ꯔꯕꯕꯣ ꯅꯪꯕꯣ
ꯑꯁ ꯈꯥꯪ ꯀꯩꯅꯣꯕꯨ ꯂꯝꯖꯦꯜ ꯆꯦꯟꯕ ꯉꯝꯗ꯭ꯔꯦꯗ
ꯆꯦꯡ ꯉꯝꯗ꯭ꯔꯦꯕ
ꯃꯇꯝꯗꯣ ꯇꯥꯕ
ꯃꯇꯝ ꯐꯪꯗꯕ ꯆꯦꯟꯕ ꯋꯥꯕ ꯂꯝꯖꯦꯜ ꯆꯦꯜꯂꯣ ꯍꯛꯆꯥꯡ ꯁꯣꯟꯊꯟꯒꯅꯨ ꯑꯗꯨꯗꯒꯤ ꯀꯩ ꯍꯥꯏꯇꯥꯔꯦ ꯆꯥꯕ ꯀꯜꯂꯨ
ꯑꯩꯁ ꯐꯖꯅ ꯆꯦꯟꯖꯔꯝꯃꯕ
ꯑꯗꯨꯗꯒꯤ ꯅꯪꯅ ꯁꯥꯕ ꯄꯨꯛꯅꯤꯛ ꯁꯧꯒꯠꯂꯛꯇꯣꯏꯅꯤ ꯍꯣꯠꯅꯅꯤꯡꯉꯛꯇꯣꯏꯅꯤ ꯃꯐꯝ ꯈꯨꯗꯤꯡꯃꯛꯇ ꯇꯧꯅꯤꯡꯉꯛꯇꯣꯏꯅꯤ ꯑꯗꯨ
ꯑꯩꯈꯣꯏ ꯅꯨꯡꯊꯤꯟ ꯑꯃ ꯆꯦꯜꯂꯝꯃꯤꯗꯅ
ꯑꯥ
ꯑꯗꯨ ꯈꯔ ꯆꯦꯟꯖꯔꯝꯃꯕꯅꯦꯕ ꯑꯗꯒꯤ ꯁꯨꯃꯥꯏꯅ ꯇꯧꯒꯦꯅ ꯈꯪꯗꯦ ꯑꯩꯈꯣꯏ ꯑꯉꯥꯡꯒꯩ ꯍꯧꯒꯠ ꯌꯥꯎꯗꯕꯗꯩ ꯊꯕꯛꯇꯣ ꯍꯨꯞꯆꯤꯟ ꯆꯤꯟꯒꯤꯕꯗꯣ
ꯑ
ꯑꯗꯩ ꯑꯗꯨꯝ ꯆꯦꯟꯒꯤꯗ꯭ꯔꯦꯅ ꯑꯗꯨꯝ ꯇꯣꯛꯈ꯭ꯔꯦꯅ ꯑꯩ ꯏꯇꯣꯟꯗꯒ ꯆꯦꯜꯂꯝꯃꯤꯅꯦꯍꯦ ꯍꯥꯟꯅ
ꯎꯝ
ꯑꯥ ꯑꯁꯣꯝ ꯍꯨꯏꯕꯨꯡ ꯂꯣꯝꯒꯤꯗꯣ
ꯑꯥ ꯑꯥ
ꯏꯇꯣꯟꯗꯒ ꯆꯠꯂꯒ ꯆꯦꯜꯂꯨꯏꯅꯦ ꯑꯩꯅ
ꯌꯥꯝ ꯀꯟꯅ ꯆꯦꯜꯂꯤꯕ ꯍꯥꯏꯁꯦ
ꯌꯥꯝ ꯀꯟꯅ ꯆꯦꯟꯕꯗꯤ ꯉꯝꯗꯦꯗꯥ ꯑꯗꯨꯝ ꯀꯥ ꯑꯩꯈꯣꯏ ꯀꯤꯂꯣꯃꯤꯇꯔ ꯀꯩꯅꯣ ꯃꯔꯤꯃꯨꯛꯇꯤ ꯑꯗꯨꯝ ꯆꯦꯟ ꯑꯦꯚꯔꯦꯁꯇ ꯑꯍꯣꯏ ꯂꯣꯏꯁꯤꯜꯂꯛꯄꯒꯤ ꯀꯩꯅꯣꯗꯨꯕꯨꯗꯤ ꯈꯣꯡ ꯊꯥꯡꯕ ꯉꯝꯕꯣꯏ ꯉꯝꯗꯕꯣꯏ ꯑꯗꯨꯗꯤ ꯌꯥꯝꯅ ꯑꯈꯣꯏꯗꯤ ꯉꯝꯗꯦ ꯂꯣꯏꯁꯜꯂꯛꯄꯩ ꯀꯤꯂꯣꯃꯤꯇꯔ ꯑꯃꯃꯨꯛ
ꯍꯣꯏ ꯆꯦꯜꯂꯨ ꯀꯟꯅ ꯆꯦꯜꯂꯨ ꯌꯥꯝꯅ ꯀꯟꯅ ꯆꯦꯟꯕ ꯉꯝꯗ꯭ꯔꯁꯨ ꯍꯣꯠꯅꯧꯑꯣ ꯑꯗꯨꯝ ꯐꯖꯅ ꯑꯗꯣ ꯐꯔꯦ ꯅꯪꯁꯨ ꯆꯠꯂꯣ ꯑꯗꯨꯒ ꯂꯣꯏꯔꯒ ꯐꯖꯅ ꯌꯨꯝꯗ ꯌꯧꯔꯛꯑ ꯍꯥꯏꯔꯛꯑꯣ ꯇꯦꯛꯇ ꯀꯥꯏꯗ ꯌꯧꯔꯦꯗꯣ
ꯍꯣꯏ ꯕ꯭ꯔꯣ ꯍꯣꯏ ꯍꯣꯏ ꯊꯝꯃꯦ ꯊꯝꯃꯦ ꯕ꯭ꯔꯣ
ꯑꯥ ꯑꯥ ꯊꯝꯃꯦ ꯊꯝꯃꯦ